ꯎꯝ ꯇꯥꯏꯌꯦ
ꯁꯦꯡꯅ ꯇꯥꯕ꯭ꯔꯣ ꯑꯩꯒꯤ ꯈꯣꯟꯁꯦ
ꯇꯥꯏꯌꯦ ꯇꯥꯏꯌꯦ
ꯎꯝ
ꯎꯝ
ꯁꯥꯇ꯭ꯔ ꯀꯌꯥ ꯁꯨꯔꯒꯦ ꯍꯧꯖꯤꯛ ꯂꯥꯛꯄ ꯆꯥꯔꯣꯏ ꯍꯣꯔꯦꯟ ꯊꯦꯡꯅ ꯆꯥꯒꯦ
ꯑꯣ
ꯎꯝ ꯃꯣꯏ ꯁꯨꯇꯤ ꯀꯩꯗꯧꯉꯩ ꯐꯥꯎꯅꯣ
ꯈꯪꯗꯦ ꯑꯩꯖꯨ
ꯎꯝ
ꯍꯩꯍꯥ
ꯆꯥꯛ ꯂꯥꯝꯃꯣꯏꯗ꯭ꯔꯣ ꯅꯪꯕꯣ
ꯗ꯭ꯔꯣ ꯅꯪꯕꯣ ꯉꯁꯥꯏ ꯀꯣꯂꯦꯖꯇꯒꯤ ꯀꯩ ꯀꯩꯅꯣ ꯆꯥꯥꯁꯜꯂꯛꯑꯦ ꯑꯗꯨꯒ ꯍꯣꯔꯦꯟ ꯄꯨꯡ ꯃꯉꯥ ꯋꯥꯏꯗ ꯆꯥꯛ ꯆꯥꯛ ꯊꯣꯡꯒꯠꯂꯒ ꯑꯗꯨꯝ ꯍꯤꯟꯖꯥꯡ ꯑꯔꯦꯝꯕꯒ ꯆꯥꯔꯅꯤ
ꯎꯝ
ꯇꯥꯔꯦ
ꯍꯧꯖꯤꯛ ꯅꯣꯏ ꯕꯦꯠꯀ ꯗꯥꯏꯠꯀꯤ ꯈꯤꯇꯪ ꯍꯥꯏꯕꯤꯔꯛꯑꯣꯅꯦ ꯀꯅꯥꯒꯨꯝꯕ ꯇꯨꯌꯦꯜꯐ ꯂꯣꯏꯔꯒ ꯇꯝꯕ ꯌꯥꯕ ꯀꯣꯔꯁꯁꯦ ꯗꯥꯏꯠ ꯑꯣꯏ ꯑꯣꯏꯗꯣꯏꯔꯣ
ꯇꯨꯋꯦꯜꯐ ꯂꯣꯏꯔꯗꯤ ꯍꯣꯏ ꯗꯥꯏꯠ ꯇꯧꯕ ꯌꯥꯔꯦ ꯑꯗꯣ ꯕꯤꯑꯦꯠꯇꯤ ꯒ꯭ꯔꯦꯖꯨꯋꯦꯁꯟ ꯌꯥꯎꯗ꯭ꯔꯗꯤ ꯌꯥꯗꯦ
ꯑꯞ ꯑꯗꯨꯗꯤ ꯗꯥꯏꯠꯁꯦ ꯗꯥꯏꯠꯁꯦ ꯎꯝ ꯆꯍꯤ ꯀꯌꯥ ꯆꯪꯕꯅꯣ ꯀꯗꯥꯏꯗ ꯀꯣꯂꯦꯖ ꯐꯕ ꯂꯩꯕꯅꯣ ꯀꯃꯥꯏꯅ ꯑꯦꯗꯃꯤꯁꯟ ꯇꯧꯕꯅꯣ ꯃꯁꯤꯒꯤ ꯃꯇꯥꯡꯗ ꯍꯥꯏꯕꯤꯔꯛꯑꯣꯅꯦ ꯆꯍꯤ ꯀꯌꯥ ꯆꯪꯕꯅꯣ
ꯗꯥꯏꯠꯁꯨ ꯆꯍꯤ ꯑꯅꯤꯅꯦ ꯑꯗꯣ ꯑꯩ ꯗꯥꯏꯠꯀꯤꯗꯤ ꯀꯌꯥ ꯈꯪꯗꯦ ꯗꯥꯏꯠꯀꯤꯗꯤ ꯁꯔꯀꯥꯔꯒꯤ ꯇꯝꯐꯝ ꯌꯥꯝ ꯂꯩꯕꯅꯦ ꯃꯣꯏꯗꯤ ꯂꯅꯥꯏꯒꯤ ꯀꯌꯥ ꯂꯩꯇꯦꯕ ꯗꯥꯏꯠꯇꯤ ꯗꯤꯁꯇ꯭ꯔꯤꯛ ꯈꯨꯗꯤꯡꯒꯤ ꯗꯥꯏꯠ ꯁꯦꯟꯇꯔ ꯂꯩꯒꯅꯤ ꯕꯤꯑꯦꯠꯇꯤ ꯃꯅꯤꯄꯨꯔꯗ ꯑꯍꯨꯝ ꯈꯛꯇꯪꯅꯦ ꯁꯔꯀꯥꯔꯒꯤ ꯂꯩꯕ ꯑꯇꯣꯞꯄꯗꯤ ꯂꯅꯥꯏ ꯑꯇꯣꯞꯄꯗꯤ ꯂꯅꯥꯏꯒꯤ ꯉꯥꯛꯇꯅꯦ
ꯀꯗꯥꯏ ꯀꯗꯥꯏꯗ ꯃꯅꯤꯄꯨꯔꯗ ꯂꯩꯕꯁꯦ
ꯑꯦꯝ ꯌꯨꯗ ꯑꯃ ꯂꯩꯔꯦ ꯗꯤ ꯑꯦꯝꯗ ꯑꯃ ꯂꯩꯔꯦ ꯑꯗꯨꯒ ꯑꯩꯈꯣꯏꯒꯤ ꯂꯩꯔꯦ ꯑꯗꯨꯒ ꯑꯃꯗꯤ ꯍꯤꯟꯗꯤꯒꯤ ꯑꯣꯏꯗꯣꯏꯕ ꯍꯤꯟꯗꯤꯒꯤ ꯇꯣꯉꯥꯟꯅ ꯍꯤꯟꯗꯤ ꯈꯛꯇꯪꯒꯤ ꯑꯇꯣꯞꯄ ꯌꯥꯎꯗꯕ ꯗꯤ ꯑꯦꯝꯗ ꯂꯩꯕꯗꯣ ꯑꯥꯎ ꯗꯤ ꯑꯦꯝꯗ ꯑꯅꯤ ꯂꯩꯒꯅꯤ ꯍꯤꯟꯗꯤ ꯈꯛꯇꯪꯒꯤ ꯑꯃ ꯑꯗꯨꯒ ꯁꯕꯖꯦꯛ ꯇꯣꯉꯥꯟꯕ ꯒꯤꯅ ꯑꯃ
ꯍꯤꯟꯗꯤꯒꯤꯗꯣ ꯐꯩꯌꯦ ꯅꯠꯇ꯭ꯔꯣ ꯐꯠꯇ꯭ꯔꯣ
ꯐꯩꯌꯦ ꯇꯝꯕ ꯉꯝꯃꯗꯤ ꯇꯝꯁꯟꯒꯗꯕꯅꯦ ꯑꯩꯈꯣꯏꯗꯤ ꯉꯝꯗꯦ ꯑꯗꯨꯗꯤ
ꯀꯔꯤꯒꯤꯅꯣ ꯉꯝꯗ꯭ꯔꯤꯁꯦ
ꯑꯁ ꯁꯥ ꯇꯥꯕ ꯌꯦꯡꯕ ꯈꯛꯇꯪꯅꯦ ꯑꯗꯨ ꯍꯛꯅ ꯃꯅꯨꯡ ꯆꯪꯅ ꯈꯪꯕꯗꯤ ꯎꯝꯁ ꯇꯟꯂꯦꯗ ꯑꯗꯨꯒꯨꯝꯕꯗꯨꯗꯤ ꯀꯣꯛ ꯊꯥꯗꯅꯤꯡꯗꯦ ꯑꯗꯨꯗ ꯇꯝꯍꯧꯕꯁꯤ ꯇꯝꯅꯤꯡꯕꯁꯤꯡꯒꯤꯗꯤ ꯌꯥꯝ ꯐꯩ
ꯇꯝꯅꯤꯡꯉꯗꯤ ꯇꯥ ꯇꯝꯂꯒꯗꯤ ꯀꯣꯛ ꯊꯥꯗ ꯌꯥꯝ ꯀꯣꯛ ꯌꯥꯝ ꯊꯥꯗꯒꯅꯤꯀꯣ ꯅꯠꯇ꯭ꯔꯥꯥ
ꯑꯗꯨꯕꯨꯗꯤ ꯆꯨꯝꯃꯦ ꯑꯗꯣ ꯃꯔꯤ ꯃꯈꯣꯡꯗꯣ ꯁꯦꯡꯗꯅ ꯂꯥꯛꯄꯁꯤꯡꯗꯤ ꯀꯃꯥꯏ ꯇꯝꯗꯧꯔꯤꯒꯦ ꯃꯔꯤ ꯃꯈꯣꯡ ꯁꯤꯠ ꯅꯥꯟꯅ ꯁꯦꯡꯕꯁꯤꯡꯅ ꯇꯝꯕ ꯅꯨꯡꯉꯥꯏꯕ ꯋꯥ ꯈꯛꯇꯅꯦ ꯍꯥꯏꯕꯗꯤ ꯍꯧꯖꯤꯛ ꯆꯦ ꯑꯃ ꯄꯥꯕ ꯃꯇꯝꯗ ꯅꯥꯟꯅ ꯐꯥꯎ ꯄꯥꯕ ꯍꯩꯇꯕ ꯍꯩꯇꯕ ꯃꯤꯗꯗꯤ ꯀꯃꯥꯏ ꯇꯝꯗꯧꯔꯤ ꯑꯗꯨꯗꯤ ꯍꯦꯛꯇ ꯁꯝꯅ ꯍꯥꯏꯕꯗ ꯆꯦ ꯑꯃ ꯅꯥꯟꯅ ꯄꯥꯕ ꯉꯝꯕ ꯑꯁꯣꯏ ꯑꯁꯣꯏꯕꯤ ꯌꯥꯎꯗꯕꯤꯗ ꯄꯥꯕ ꯉꯝꯕꯁꯤꯡꯅꯗꯤ ꯑꯗꯨꯒ ꯑꯗꯨꯝ ꯉꯥꯡꯕ ꯍꯩꯕꯁꯤꯅ ꯇꯝꯃꯗꯤ ꯍꯦꯟꯅ ꯅꯨꯡꯉꯥꯏꯒꯅꯤ
ꯑꯗꯨ ꯅꯠꯇ꯭ꯔꯗꯤ ꯋꯥꯒꯅꯤ ꯀꯗꯥꯏꯗꯒꯤ ꯌꯦꯡꯉꯣꯅꯥ ꯑꯗꯨ ꯇꯝꯃꯒ ꯏꯅꯧ ꯅꯧꯅ ꯍꯤꯅꯧ ꯍꯤꯟꯗꯤ ꯇꯝꯒꯦ ꯍꯥꯏꯕ ꯌꯥꯕꯁꯨ ꯅꯠꯇꯦ
ꯑꯗꯨꯕꯨ
ꯎꯝ
ꯍꯤꯟꯗꯤꯁꯦ ꯌꯥꯝꯅ ꯌꯥꯝꯅ ꯐꯕ ꯂꯦꯡꯒꯣꯏꯁꯇꯤ ꯑꯣꯏꯕꯅꯤꯀꯣ꯫
ꯎꯝ
ꯑꯩꯈꯣꯏꯅ ꯁꯨꯝ ꯃꯣꯏꯗꯤ ꯑꯩꯈꯣꯏ ꯂꯣꯟ ꯅꯠꯇꯦ ꯈꯟꯗꯣꯛꯄꯒꯤ ꯋꯥꯅꯦ
ꯎꯝ
ꯍꯤꯟꯗꯤꯗ ꯍꯤꯟꯗꯤ ꯍꯤꯟꯗꯤꯗ ꯉꯥꯡꯕꯗ ꯑꯩꯈꯣꯏꯅ ꯑꯩꯈꯣꯏꯅ ꯃꯥꯏ ꯃꯇꯩꯂꯣꯟꯗ ꯁꯦꯡꯅ ꯌꯥꯝ ꯁꯨꯅ ꯑꯩꯈꯣꯏꯗꯒꯤꯗꯤ ꯍꯦꯟꯅ ꯑꯃꯨꯛ ꯉꯥꯡꯉꯤꯅꯀꯣ ꯉꯥꯡꯕ ꯌꯥꯏꯅꯀꯣ꯫ ꯃꯗꯨꯗꯒꯤ ꯑꯃꯨꯛ ꯇꯦꯟꯂꯤꯕꯅꯦꯕ ꯍꯤꯟꯗꯤꯁꯦ꯫
ꯎꯝ
ꯋꯥꯍꯩ ꯑꯃ ꯍꯥꯏꯕꯗ ꯃꯉꯥ ꯇꯔꯨꯛ ꯊꯣꯛꯅ ꯍꯥꯏꯕ ꯌꯥꯏꯕꯀꯣ ꯍꯥꯏꯗꯤ ꯃꯗꯨꯒꯤ ꯆꯞ ꯃꯥꯟꯅꯕ ꯄꯣꯠꯇ꯫
ꯎꯝ
ꯑꯗꯨꯃꯥꯏꯅ ꯍꯥꯏ ꯑꯗꯨꯃꯥꯏꯅ ꯌꯥꯕꯅꯦ ꯍꯤꯟꯗꯤꯁꯦ꯫
ꯎꯝ
ꯌꯥꯝꯅ ꯌꯥꯝꯅ ꯐꯖꯕ ꯍꯥꯏꯇꯥꯔꯦ꯫
ꯍꯣꯏ ꯁꯦꯡꯅ ꯍꯥꯏꯔꯗꯤ ꯍꯩꯖꯤꯟꯕ ꯃꯈꯩꯗꯤ ꯐꯩꯀꯣ꯫ ꯑꯗꯨꯕꯨ ꯑꯩ ꯑꯗꯨꯒꯤ ꯂꯝꯗꯨꯃꯛꯇꯨꯗꯤ ꯑꯩ ꯍꯩꯅꯤꯡꯕ ꯄꯣꯛꯇꯔꯦ꯫
ꯍꯩꯕ ꯍꯥꯏꯁꯦ ꯑꯉꯥꯡꯁꯤꯡꯒꯤ ꯕꯨꯡ ꯌꯦꯡꯉꯒ ꯄꯥꯕ ꯈꯣꯠꯄꯗꯨꯕꯨꯗꯤ ꯍꯩꯌꯦ ꯑꯗꯨ ꯑꯣꯏꯔꯁꯨ ꯅꯣꯏꯗꯧꯅ ꯃꯤꯠ ꯈꯞꯄꯒ ꯉꯥꯡꯕ ꯍꯩꯕꯃꯛꯇꯨꯗꯤ ꯅꯠꯇꯦ ꯑꯗꯨꯕꯨ ꯑꯗꯨꯝ ꯌꯥ ꯃꯤꯕꯨ ꯈꯔ ꯈꯔ ꯇꯝꯕ ꯉꯝꯕꯒꯤ ꯆꯥꯡꯗꯨ ꯈꯇꯪꯅꯤ ꯏꯁꯥ ꯏꯊꯟꯇ ꯐꯥꯎ ꯐꯖꯅ ꯈꯪꯗ꯭ꯔꯤ ꯀꯥꯟꯁꯤꯗ ꯄꯥꯕ ꯊꯣꯛꯄꯗꯨ ꯃꯉꯥꯏꯔꯦ ꯈꯔ ꯈꯔ
ꯍꯣꯏ ꯆꯨꯝꯃꯦ꯫ ꯑꯗꯣ ꯍꯤꯟꯗꯤ ꯈꯪꯖꯟꯕꯁꯤꯗꯤ ꯐꯗꯤ ꯐꯕꯅꯦ꯫ ꯐꯩꯌꯦ ꯑꯩꯗꯤ ꯈꯪꯅꯤꯡꯉꯦ ꯍꯤꯟꯗꯤꯒ ꯀꯩꯅꯣꯁꯦ ꯁꯪꯁꯀ꯭ꯔꯤꯠꯁꯦ꯫ ꯃꯣꯢꯅꯤꯁꯦ ꯈꯪꯗꯤ ꯈꯪꯅꯤꯡꯕꯅꯦ꯫
ꯃꯣꯏ ꯃꯌꯥꯡ ꯑꯣꯏꯔꯁꯨ ꯍꯤꯟꯗꯤꯗ ꯐꯦꯜ ꯑꯣꯏꯕ ꯌꯥꯝ ꯂꯩꯕꯅꯦ꯫ ꯉꯥꯡꯕ ꯍꯩꯔꯁꯨ ꯏꯕ ꯍꯩꯕꯒ ꯃꯥꯟꯅꯗꯦ ꯍꯥꯏꯌꯦꯕ ꯑꯃꯨꯛꯀ ꯗꯨ ꯑꯣꯏꯕꯒꯤ ꯑꯩꯈꯣꯏ ꯑꯉꯥꯡ ꯑꯣꯏꯔꯤꯉꯩꯗ ꯉꯛꯢꯅꯤ ꯀꯩꯅꯣ ꯃꯌꯥꯡ ꯃꯆꯥꯁꯤꯡ ꯍꯤꯟꯗꯤꯗ ꯐꯦꯜ ꯑꯣꯏꯕ ꯀꯥꯟꯗ꯫
ꯎꯝ ꯃꯥꯅꯦ ꯄꯥꯔꯒ ꯉꯥꯡꯕꯗꯪ ꯅꯠꯇꯦꯕ ꯀꯣ ꯏꯕ ꯑꯗꯨꯝ ꯃꯅꯨꯡꯗꯣ ꯌꯥꯝ ꯀꯨꯞꯅ ꯌꯥꯝ ꯌꯥꯎꯔꯤ ꯍꯥꯏꯕꯅꯤꯗ꯫
ꯎꯝ ꯍꯩꯕꯁꯨ ꯌꯥꯝ ꯂꯩꯗ ꯎꯝ꯫
ꯊꯋꯥꯏꯕꯨ ꯌꯥꯎꯔꯒꯗꯤꯀꯣ ꯑꯁꯦꯡꯕꯗꯤ
ꯏꯁꯥꯅ ꯄꯥꯝꯃꯒꯗꯤ ꯀꯣ ꯎꯝ ꯏꯁꯥꯅ ꯌꯥꯝ ꯄꯥꯝ
ꯄꯥꯝꯕ ꯍꯥꯏꯕ ꯄꯣꯠ ꯑꯃꯁꯦ ꯊꯣꯛꯄ ꯇꯥꯏꯌꯦꯕ ꯃꯅꯨꯡꯗꯒꯤ ꯄꯥꯝꯗꯗꯤ ꯎꯄꯥꯏ ꯂꯩꯇꯦ꯫ ꯍꯩ ꯍꯩꯁꯨ ꯍꯩꯔꯣꯏ ꯍꯩꯕꯗꯨꯗꯤ ꯂꯥꯏꯔꯤꯕꯀꯣ ꯍꯩꯕꯗꯨꯗꯤ ꯂꯥꯏꯔꯤꯌꯦ꯫ ꯄꯥꯝꯕꯗꯨꯅꯦ ꯄꯥꯝꯕ꯭ꯔꯥ ꯄꯥꯝꯗꯕ꯭ꯔꯥ ꯏꯁꯥꯅ ꯄꯥꯝꯗꯦꯅ ꯁꯨꯝ ꯁꯨꯃꯥꯏꯅ ꯁꯦꯡꯅ ꯑꯗꯨꯝ ꯈꯪꯗꯣꯛꯄꯗ ꯑꯗꯨ ꯐꯔꯕꯅꯦ ꯅꯪ
ꯎꯝ
ꯑꯩꯗꯤ ꯄꯥꯝꯃꯦ ꯁꯪꯁꯀ꯭ꯔꯤꯠꯀꯨꯝꯕꯁꯦ ꯍꯤꯟꯗꯤꯒꯨꯝꯕꯖꯦ
ꯈꯣꯏꯗꯤ ꯌꯦꯡꯉꯁꯨ ꯈꯪꯉꯣꯏꯗ ꯍꯧꯖꯤꯛꯃꯛꯇꯤ ꯊꯥꯗꯣꯛꯄꯁꯨ ꯀꯨꯏꯔꯦ ꯑꯗꯣ ꯃꯆꯥ ꯃ ꯆꯥ ꯑꯉꯥꯡꯒꯤ ꯕꯨꯛꯇꯣ ꯄꯥꯕ ꯍꯩꯕ ꯈꯇꯪꯅꯦꯕ ꯑꯗꯣ ꯑꯆꯧ ꯑꯆꯧꯕꯗꯤ ꯄꯥꯕ ꯉꯝꯃꯣꯏꯗ
ꯑꯩ ꯑꯩꯗꯤ ꯄꯥꯝꯃꯦ ꯂꯦꯡꯒꯣꯢꯖꯁꯦ ꯑꯩ ꯒ꯭ꯔꯥꯃꯔꯁꯨ ꯄꯥꯝꯃꯦꯀꯣ ꯁꯦꯡꯅ ꯍꯥꯏꯔꯒꯗꯤ ꯒ꯭ꯔꯥꯃꯔꯒꯨꯝꯕꯁꯦ ꯍꯥꯏꯕ ꯋꯥꯅꯦꯕ ꯍꯧꯖꯤꯛꯁꯦ ꯂꯥꯏꯔꯤꯛꯁꯦ ꯕꯤ ꯑꯦ ꯑꯦꯝ ꯑꯦ ꯄꯤ ꯑꯩꯆ ꯗꯤ ꯑꯗꯨ ꯑꯗꯥ ꯂꯣꯏꯁꯜꯂꯦ ꯍꯥꯏꯕ ꯋꯥꯅꯦꯕꯀꯣ
ꯎꯝ
ꯄꯦꯔꯦꯒ꯭ꯔꯥꯐ ꯑꯃ ꯎꯝ ꯒ꯭ꯔꯥꯃꯔꯒꯤ ꯏꯔꯔ ꯌꯥꯎꯗꯕꯤꯗꯀꯣ
ꯎꯝ
ꯏꯌꯣ ꯍꯥꯏꯕꯗ ꯃꯤ ꯃꯤ ꯌꯥꯝ ꯇꯥꯡꯅ ꯊꯣꯛ ꯊꯣꯏꯕ ꯆꯨꯝꯅ ꯏꯔꯛꯄꯁꯦ ꯒ꯭ꯔꯥꯝꯃꯔ ꯍꯥꯏꯗꯤ ꯑꯃ ꯄꯣꯠ ꯀꯩꯅꯣꯝꯃꯒꯤ ꯂꯝꯗ ꯂꯝꯗ ꯃꯔꯝꯗ ꯏꯕꯁꯦ
ꯎꯝ
ꯅꯪ ꯑꯩ ꯕꯣꯀꯦꯞ ꯍꯥꯏꯗꯤꯀꯣ ꯋꯥꯍꯩ ꯌꯥꯝ ꯂꯨꯕ ꯑꯗꯨꯒꯨꯝꯕ ꯐꯦꯟꯇꯥꯁꯤ ꯑꯣꯏꯕ ꯑꯗꯨꯒꯨꯝꯕ ꯋꯥꯍꯩ ꯁꯤꯟꯅꯕ ꯅꯠꯇꯦꯕ ꯐꯖꯕꯖꯦ
ꯎꯝ
ꯏꯆꯝ ꯆꯝꯕ ꯋꯥꯍꯩ ꯑꯣꯏꯔꯁꯨꯀꯣ ꯌꯥꯝ ꯃꯌꯦꯛ ꯁꯦꯡꯅ ꯒ꯭ꯔꯥꯝꯃꯔ ꯆꯨꯝꯅ ꯏꯕꯗꯣ ꯃꯗꯣ ꯄꯥꯕꯗꯁꯨ ꯅꯨꯡꯉꯥꯏꯕꯅꯦ ꯐꯖꯁꯨ ꯐꯖꯕꯅꯦ
ꯎꯝ
ꯎꯝ ꯑꯩꯗꯤ ꯈꯪꯗꯦ ꯑꯩꯗꯤ ꯒ꯭ꯔꯥꯃꯔꯒꯨꯝꯕꯁꯦ ꯏꯟꯇ꯭ꯔꯦꯁ ꯂꯩꯌꯦ ꯑꯩꯗꯤ ꯈꯣꯏꯗꯤ ꯗꯨꯝ ꯂꯥꯏꯅ ꯑꯗꯨꯝ ꯈꯪ ꯈꯟꯗꯣꯛꯈ꯭ꯔꯦꯅꯀꯣ ꯍꯩꯔꯦꯅ
ꯍꯣꯏꯅꯦ ꯗꯨꯝ ꯈꯔ ꯈꯔ ꯇꯝꯃꯒ ꯑꯗꯨ ꯍꯩꯔꯦ ꯍꯥꯏꯅ ꯌꯥꯝ ꯂꯩꯕꯌꯦꯗ ꯃꯨ ꯒ꯭ꯔꯥꯃꯔ ꯁꯦꯛꯁꯟꯁꯨ ꯑꯩꯈꯣꯏꯅ ꯌꯧꯗꯕ
ꯎꯝ ꯑꯣꯖꯥꯒ ꯑꯣꯏꯔꯗꯤ ꯍꯥꯏꯗꯤ ꯒ꯭ꯔꯥꯃꯔꯒꯤ ꯑꯣꯖꯥ ꯑꯣꯏꯅꯤꯡꯕꯅꯦ ꯍꯧꯖꯤꯛꯁꯦ
ꯅꯪ ꯇꯨꯏꯁꯟꯗꯨꯗ ꯇꯧꯕ ꯌꯥꯏ ꯀꯩꯅꯣ
ꯇꯧꯋꯦ ꯑꯗꯨꯝ ꯃꯃꯛ ꯑꯩ ꯇꯧꯋꯦꯁꯤꯗ ꯊꯋꯥꯏ
ꯑꯩꯈꯣꯏꯒ ꯇꯝꯃꯤꯟꯅꯕ ꯅꯨꯄꯤ ꯑꯃꯥ ꯂꯩꯌꯦ ꯃꯄꯥꯗꯣ ꯏꯪꯂꯤꯁ ꯉꯥꯡꯕ ꯍꯥꯏꯅꯤꯡ ꯃꯄꯥꯗꯣ ꯊꯥꯏꯅ ꯑꯗꯨꯝ ꯃꯣꯏ ꯑꯉꯥꯡ ꯑꯣꯏꯔꯤꯉꯩꯗ ꯏꯪꯂꯤꯁ ꯉꯥꯡꯕ ꯍꯩꯅꯤꯡꯃꯟ ꯕꯒꯤ ꯃꯤꯅ ꯏꯪꯂꯤꯁ ꯉꯥꯡꯕꯗꯣ ꯃꯆꯥꯁꯤꯡꯗꯣ ꯍꯩꯍꯟꯅꯤꯡꯃꯟꯕꯒꯤ ꯁꯕꯖꯦꯛ ꯑꯇꯣꯞꯄꯒꯤ ꯇꯨꯏꯁꯟ ꯊꯥꯗꯦ ꯍꯥꯏ ꯑꯗꯨꯝ ꯒ꯭ꯔꯥꯃꯔꯒꯤ ꯈꯇꯪ ꯊꯥꯕꯅꯦ ꯍꯥꯏ ꯑꯉꯥꯡ ꯑꯣꯏꯔꯤꯉꯩꯗ ꯎꯝ ꯃꯆꯥꯁꯤꯡꯁꯦ ꯃꯄꯥꯥꯅ ꯍꯩꯇꯕꯅꯤꯅ ꯍꯩꯍꯟꯅꯤꯡꯃꯟ ꯕꯒꯤ ꯃꯤꯅ ꯏꯪꯂꯤꯁ ꯂꯣꯟꯕꯗꯣ ꯌꯦꯡꯕꯗ ꯗꯨꯝ ꯃꯣꯏꯒꯤ ꯄꯥꯝꯖꯕꯅꯦ
ꯎꯝ ꯈꯪꯗꯦꯗ ꯍꯩꯅꯤꯡꯉ ꯋꯛꯀꯜꯖꯦ ꯍꯩꯅꯤꯡꯕꯁꯦ ꯑꯗꯨꯝ ꯍꯩꯅꯤꯡꯕ ꯉꯥꯛꯇꯀꯣ ꯈꯪꯗꯦꯗ ꯇꯥꯏꯌꯦꯕ ꯉꯥꯡꯕꯒꯁꯨ ꯌꯥꯝ ꯍꯩꯅꯤꯡꯉꯤꯅꯦ ꯑꯩꯖꯦ ꯉꯥꯡꯕꯒꯖꯦꯀꯣ ꯌꯥꯝꯅ ꯑꯩꯅ ꯏꯪꯂꯤꯁ
ꯑꯩꯅ ꯏꯪꯂꯤꯁ ꯉꯥꯡꯕꯗꯀꯣ ꯎꯝ
ꯇꯥꯕ꯭ꯔꯣ ꯈ꯭ꯋꯥꯏꯗꯒꯤ ꯑꯦꯠꯃꯥꯏꯌꯔ ꯑꯣꯏꯕꯁꯦ ꯈꯪꯕ꯭ꯔꯥ ꯑꯩꯩ ꯅꯉꯣꯟꯗ ꯍꯥꯏꯈ꯭ꯔꯕ ꯈꯪꯗꯦ ꯍꯥꯏꯗ꯭ꯔꯤꯕ
ꯈꯪꯗꯦ ꯑꯩ ꯈꯪꯗꯦ ꯑꯗꯨꯗꯤ
ꯑꯩꯗꯤ ꯏꯪꯂꯤꯁ ꯑꯉꯥꯡ ꯑꯣꯏꯔꯤꯉꯩꯗ ꯁꯨꯃꯥꯏꯟ ꯇꯧꯋꯦꯕꯀꯣ ꯑꯉꯥꯡ ꯍꯥꯏꯗꯤ ꯑꯦꯂꯕꯦꯟ ꯇꯨꯌꯦꯜꯞ ꯐꯥꯎ ꯁꯨꯃꯥꯏ ꯇꯧꯔꯝꯃꯦ ꯑꯩꯗꯤ ꯌꯥꯝ ꯃꯌꯦꯛ ꯁꯦꯡꯅ ꯅꯤꯡꯁꯪꯉꯦꯀꯣ ꯑꯩ ꯑꯦꯂꯕꯦꯟ ꯇꯨꯌꯦꯜꯞ ꯐꯥꯎ ꯑꯗꯨꯃꯥꯏꯟ ꯇꯧꯔꯝꯃꯦ ꯍꯥꯏꯕꯗꯤ ꯄ꯭ꯔꯣꯒ꯭ꯔꯥꯝ ꯑꯃꯗ ꯆꯠꯂꯦꯅꯀꯣ
ꯆꯠꯂꯦꯅꯀꯣ ꯎꯝ
ꯑꯩꯖꯦ ꯀꯩꯅꯣ ꯇꯧꯕ
ꯄ꯭ꯔꯣꯒ꯭ꯔꯥꯝ ꯑꯃꯗ ꯆꯠꯂꯦ ꯃꯤꯅꯪ ꯋꯥ ꯉꯥꯡꯕꯗꯀꯣ ꯑꯩꯅ
ꯎꯝ ꯑꯩꯅ ꯎꯝ
ꯃꯥꯅ ꯀꯔꯤ ꯇꯣꯄꯤꯛꯇ ꯉꯥꯡꯕꯅꯣ ꯍꯥꯏꯕꯗꯨꯗꯒꯤ ꯍꯦꯟꯅ ꯃꯥꯅ ꯀꯃꯥꯏꯅ ꯋꯥꯍꯩꯖꯦ ꯁꯤꯖꯤꯟꯅꯩꯒꯣ ꯀꯔꯝ ꯀꯔꯝꯕ ꯋꯥꯍꯩ ꯁꯤꯖꯤꯟꯅꯩ ꯏꯪꯂꯤꯁꯁꯦ ꯀꯃꯥꯏꯅ ꯃꯥꯒꯤ ꯐ꯭ꯔꯦꯝ ꯇꯧꯔꯒ ꯋꯥꯍꯩꯁꯦ ꯁꯤꯖꯤꯟꯅꯩ ꯍꯥꯏꯕꯗꯣ
ꯎꯝ
ꯑꯩꯗꯤ ꯑꯗꯨꯒꯨꯝꯕꯗꯣ ꯑꯗꯨꯝ ꯇꯥꯕꯅꯦ ꯑꯗꯨꯒ
ꯄꯥ
ꯑꯩꯅ ꯌꯥꯝꯅ ꯍꯥꯏꯗꯤ ꯌꯨꯅꯤꯛ ꯑꯣꯏꯕ ꯄꯣꯠ ꯑꯃ ꯑꯩꯅ ꯈꯪ ꯉꯝꯗꯕ ꯄꯣꯠꯇꯣ ꯍꯥꯏꯔꯗꯤ ꯑꯩ ꯗꯥꯏꯔꯤꯗ ꯏꯁꯟꯕꯅꯦ ꯗꯨꯃꯥꯏꯟ ꯇꯧꯕꯅꯦ ꯑꯩꯗꯣ
ꯎꯝ
ꯑꯗꯨꯒ ꯀꯟꯁ꯭ꯔꯠ ꯀꯨꯝꯕ ꯆꯠꯂ
ꯀꯟꯁ꯭ꯔꯠ ꯀꯨꯝꯕ ꯆꯠꯂꯁꯨ ꯎꯝ ꯀꯟꯁ꯭ꯔꯠ ꯀꯨꯝꯕ ꯆꯠꯂꯁꯨ ꯁꯛꯂꯤ
ꯉꯥꯡꯂꯤꯕ ꯅꯨꯄꯥ ꯅꯨꯄꯤꯗꯒꯤ ꯍꯦꯟꯅꯀꯣ ꯑꯦꯡꯀ꯭ꯔ ꯑꯦꯡꯀ꯭ꯔꯅ ꯇꯧꯕꯗꯣ ꯃꯥꯒꯤ ꯃꯑꯣꯡ ꯃꯇꯧꯗꯣ ꯑꯩ ꯌꯦꯡꯕꯀꯣ
ꯎꯝ
ꯑꯦꯡꯀ꯭ꯔ ꯍꯧꯖꯤꯛꯀꯤ ꯑꯦꯡꯀ꯭ꯔꯒꯤ ꯅꯨꯄꯥꯖꯣꯅ ꯅꯠꯇ꯭ꯔꯒ ꯅꯨꯄꯤꯖꯤꯅ ꯏꯟꯇ꯭ꯔꯣꯗꯛ ꯏꯟꯇ꯭ꯔꯣꯗ꯭ꯌꯨꯁꯀ ꯇꯧꯕꯗ ꯍꯧ ꯍꯧꯗꯣꯔꯛꯄꯒꯤ ꯋꯥꯍꯩ ꯃꯌꯥꯝꯗꯣ ꯑꯗꯨꯒꯨꯝꯕꯗꯣ ꯌꯥꯝ ꯑꯩꯗꯤ ꯉꯥꯎꯖꯩꯌꯦꯕꯀꯣ ꯍꯥꯏꯗꯤ ꯀꯃꯥꯏꯅ ꯃꯗꯨꯒꯨꯝꯕꯗꯣ ꯍꯧꯖꯤꯛ ꯀꯩꯅꯣ ꯀꯩꯅꯣꯗꯁꯨ ꯌꯥꯝ ꯀꯥꯟꯅꯩꯌꯦ ꯍꯥꯏꯗꯤ ꯌꯥꯝꯅ ꯑꯥ ꯁꯤꯝꯄꯜ ꯑꯣꯏꯔꯁꯨ ꯌꯥꯝꯅ ꯃꯤ ꯑꯥꯏ ꯀꯦꯠꯆꯤꯡ ꯑꯣꯏꯕꯀꯣ ꯑꯦꯇ꯭ꯔꯦꯛꯇꯤꯞ ꯑꯣꯏꯍꯟꯕ ꯍꯥꯏꯕꯁꯦ ꯍꯧꯖꯤꯛ ꯑꯩꯈꯣꯏ ꯁꯤꯚꯤꯜ ꯁꯔꯚꯤꯁꯀꯨꯝꯕ ꯑꯦꯛꯖꯥꯝ ꯊꯥꯕꯗꯁꯨ ꯏꯁꯦ ꯔꯥꯏꯇꯤꯡꯒ ꯏꯕꯗꯀꯣ ꯍꯥꯏꯗꯤ ꯍꯧꯗꯣꯔꯛꯄꯒꯤ ꯁꯦꯟꯇꯦꯟꯁ ꯀꯥꯢꯁꯦ
ꯏꯁꯦ ꯔꯥꯢꯇꯤꯡ
ꯃꯁꯤꯗꯅ ꯌꯥꯝ ꯗꯤꯄꯦꯟ ꯇꯧꯋꯦ ꯃ ꯍꯧꯗꯣꯔꯛꯄꯁꯤꯒ ꯍꯧꯗꯣꯔꯛꯄꯁꯤꯒ ꯂꯣꯏꯁꯟꯕꯒ ꯍꯥꯏꯗꯤ ꯍꯧꯗꯣꯔꯛꯄ ꯐꯖꯕ ꯍꯥꯏꯕꯁꯦ ꯏꯁꯥ ꯏꯔꯤꯕ ꯅꯨꯄꯥꯃꯛꯇꯁꯨ ꯑꯗꯨꯝ ꯅꯨꯡꯉꯥꯏꯗꯨꯏꯅꯦꯀꯣ
ꯎꯝ
ꯍꯥꯏꯗꯤ ꯑꯃꯨꯛ ꯄꯥꯕ ꯄꯥꯔꯤꯕ ꯅꯨꯄꯥꯗꯁꯨ ꯍꯦꯛ ꯍꯧꯗꯣꯔꯛꯄꯁꯦ ꯐꯖꯔꯗꯤ ꯑꯗꯨꯝ ꯄꯥꯅꯤꯡꯕꯅꯦ ꯃꯈꯥ ꯇꯥꯅꯀꯣ ꯑꯗꯨꯃꯥꯏꯅ ꯇꯧꯔꯒ ꯑꯃ ꯇꯧꯕꯅꯦ ꯑꯗꯨꯅ ꯃꯁꯤꯒꯨꯝꯕꯁꯦ ꯑꯩꯗꯤ ꯌꯦꯡꯕꯅꯦ ꯑꯩ ꯀꯟꯁ꯭ꯔꯠ ꯀꯨꯝꯕ ꯆꯠꯂꯁꯨꯀꯣ ꯑꯩꯗꯤ ꯇꯥꯕꯅꯦ ꯑꯩꯗꯤ ꯑꯦꯡꯀꯔꯒꯨꯝꯕꯁꯨ ꯌꯥꯝ ꯄꯥꯝꯕ ꯑꯦꯡꯀꯔ ꯇꯣ ꯑꯩ ꯇꯧꯅꯤꯡꯕꯀꯣ ꯑꯦꯡꯀꯔꯁꯦ ꯑꯗꯣ ꯑꯩ ꯉꯥꯡꯕꯗꯤ ꯍꯩ ꯇꯦ ꯑꯗꯨꯃꯨꯛꯇꯤ ꯑꯗꯨꯕꯨ ꯄꯥꯝꯗꯤ ꯄꯥꯝꯕ ꯄꯣꯠ ꯑꯃꯅꯦ ꯑꯦꯡꯀꯔꯒꯁꯦ
ꯑꯗꯣ ꯄꯣꯒ꯭ꯔꯥꯝꯒꯨꯝꯕꯗꯤ ꯄꯥꯏꯔꯛꯇ꯭ꯔꯣ ꯑꯩ ꯁꯞꯄꯣꯁ ꯍꯧꯖꯤꯛ ꯁꯞ ꯀꯟꯁ꯭ꯔꯠ ꯑꯝ ꯁꯤꯜꯂꯤꯅꯦꯀꯣ ꯎꯝ
ꯑꯩ ꯃꯥꯃ ꯇꯤ ꯄꯥꯏꯔꯛꯑꯦ ꯑꯗꯨꯕꯨ ꯑꯗꯨꯒꯨꯝꯕ ꯑꯆꯧꯕ ꯍꯥꯏꯗꯤ ꯀꯟꯁ꯭ꯔꯠꯀꯨꯝꯕꯗꯤ ꯄꯥꯏꯔꯛꯇꯦꯕꯀꯣ ꯑꯗꯣ ꯑꯣꯞꯁꯟ ꯑꯅꯤ ꯄꯤꯔꯕ ꯏꯁꯩ ꯁꯛ ꯄꯥꯗꯣ ꯀꯟꯁ꯭ꯔꯠ ꯑꯃ ꯀꯔꯝꯕ ꯄꯥꯏꯒꯅꯤ ꯍꯥꯏꯔꯗꯤ ꯑꯩꯒ ꯑꯦꯡꯀꯔ
ꯍꯤ
ꯇꯥꯕ꯭ꯔꯥ
ꯇꯥꯏ ꯇꯥꯏ
ꯥꯁꯦꯡꯕꯅꯦ ꯑꯦꯡꯀꯔ ꯇꯧ ꯑꯦꯡꯀꯔ ꯄꯥꯝꯃꯦ ꯑꯩꯗꯤ
ꯑꯣ
ꯏꯁꯩꯁꯨ ꯁꯛꯅꯤꯡꯉꯦ ꯑꯗꯨꯕꯨ ꯃꯗꯨꯗꯒꯤ ꯍꯦꯟꯅꯀꯣ ꯑꯦꯡꯀꯔ ꯇꯧꯕꯗꯣ ꯄꯥꯝꯃꯦ ꯋꯥ ꯑꯗꯣ ꯆꯨꯝꯅꯗꯒꯤ ꯑꯦꯡꯀꯔꯅ ꯅꯠꯇꯦꯕ ꯃꯔꯛ ꯃꯔꯛꯇ ꯌꯥꯝ ꯏꯟꯇꯔꯇꯦꯟꯅꯤꯡ ꯇꯧꯕ ꯍꯥꯏꯗꯤ ꯍꯔꯥꯎꯍꯟꯕ ꯍꯩꯕ